ꯑ ꯇꯥꯕ꯭ꯔꯣ
ꯍꯜꯂꯣ ꯑꯣ ꯇꯥꯔꯦ ꯇꯥꯔꯦ ꯅꯪ ꯈꯤꯇ ꯆꯠꯊꯣꯛꯑꯣ ꯎꯝ
ꯑꯩꯔꯥ ꯎꯝ ꯍꯣꯏ ꯍꯣꯏ
ꯀꯩꯗꯧꯔꯝꯃꯤꯅꯣ ꯅꯪꯕꯨ ꯑꯩꯗꯤ ꯁꯣꯝꯗ ꯃꯤꯒꯤ ꯄꯩꯁꯥ ꯆꯤꯡꯒꯦꯅ ꯇꯧꯔꯝꯃꯤꯅꯦ
ꯎꯝ ꯄꯩꯁꯥ ꯌꯥꯝ ꯇꯣꯜꯂꯕ꯭ꯔꯣ ꯅꯪꯕꯨ
ꯇꯣꯂ ꯑꯦ ꯏꯁꯀꯤ ꯄꯩꯁ
ꯀꯩꯒꯤꯅꯣ ꯀꯌꯥꯝ ꯇꯣꯟꯁꯤꯂꯨꯔꯒꯦ
ꯈꯔ ꯇꯣꯟꯁꯤꯜꯂꯨꯨꯔꯔꯤ
ꯅꯪꯗꯤ ꯀꯃꯥꯏꯅ ꯑꯦꯁꯀ ꯑꯦꯛꯁꯀ ꯑꯃꯨꯛ ꯄꯩꯁꯥ ꯇꯣꯟꯅꯕ ꯈꯪꯗꯦꯗ ꯀꯩꯖꯥꯡ ꯎꯝ
ꯄꯝꯕꯨꯨꯗ ꯄꯨꯔꯨꯅꯦ ꯑꯩꯁꯨ ꯄꯤꯔꯛ ꯂꯧꯒꯦꯅ ꯇꯣꯟꯕꯗꯤ ꯅꯠꯇꯦꯗ ꯑꯩꯅ ꯁꯨꯝ ꯂꯧꯈꯤꯕꯁꯤꯡꯗꯣ ꯅꯨꯡꯉꯥꯏꯇꯦꯅ ꯁꯤꯟꯗꯣꯛꯀꯦ ꯇꯧꯕ
ꯑꯣ ꯑꯩꯈꯣꯏ ꯌꯦꯟꯖꯥꯡꯁꯦ ꯀꯩꯅꯣ ꯁꯣꯏꯕꯨꯝ ꯏꯔꯣꯜꯂꯦ
ꯍꯥꯎꯖꯔꯝꯅꯤꯗꯀꯣ
ꯎꯝ ꯍꯥꯎꯋꯦ ꯏꯕꯦꯝꯃ ꯅꯍꯥꯟꯅꯦ ꯔꯥꯁ ꯂꯤꯂꯥ ꯁꯥꯟꯅꯕꯗꯣ ꯔꯥꯁ ꯂꯤꯂꯥꯒꯤ ꯍꯥꯏꯕꯗꯣ ꯑꯗꯨꯗꯣ ꯑꯣꯟꯅꯔꯝꯃꯤ ꯏꯕꯥꯅꯤꯅ ꯍꯥꯏꯔꯤ ꯃꯌꯥꯝꯗꯣ
ꯀꯃꯥꯏꯅ ꯑꯣꯏꯔꯝꯃꯦ
ꯄꯛꯆ ꯁꯠꯇ ꯁꯥꯕ ꯌꯥꯗꯦ ꯍꯥꯏ ꯁꯥꯗꯤ ꯌꯥꯗꯦ ꯍꯥꯏ ꯔꯥꯙꯥꯁꯦ
ꯎꯝ
ꯑꯃꯈꯛꯇꯅꯦꯕ ꯑꯣꯏꯗꯣꯏꯁꯦ ꯔꯥꯙꯥ ꯑꯃ ꯑꯣꯏꯔꯒ ꯀ꯭ꯔꯤꯁꯅ ꯑꯃ ꯑꯣꯏꯔꯒ ꯁꯥꯒꯗꯕ ꯖꯒꯣꯏꯅꯦꯕ ꯑꯗꯨꯒ ꯃꯥꯒꯤ ꯒꯣꯄꯤ ꯃꯌꯥꯝꯁꯤꯅ ꯃꯇꯨꯡꯗ ꯏꯟꯅꯕꯒꯤ ꯋꯥꯔꯤꯅꯦꯕ ꯔꯥꯙꯥ ꯑꯅꯤ ꯊꯣꯛꯅꯒ ꯀ꯭ꯔꯤꯁꯅ ꯑꯅꯤ ꯊꯣꯛꯑꯒ ꯁꯥꯕ ꯌꯥꯔꯝꯗ꯭ꯔꯦꯕ
ꯑꯣ ꯀꯩꯁꯅ ꯃꯌꯥꯝ ꯌꯥꯝ ꯌꯥꯗ꯭ꯔꯦꯕ ꯌꯥꯗ꯭ꯔꯦ ꯎ ꯑꯗꯨ
ꯍꯥꯏꯗꯤ ꯔꯥꯙꯥ ꯑꯃ ꯁꯥꯔꯅꯤ ꯀ꯭ꯔꯤꯁꯅ ꯑꯃ ꯁꯥꯔꯒ ꯃꯥꯒꯤ ꯀꯣꯄꯤ ꯃꯌꯥꯝ ꯃꯅꯥꯏ ꯃꯁꯤꯡꯁꯦꯟ ꯍꯣꯏ ꯍꯣꯏ ꯃꯃꯥꯟꯅꯗꯤ ꯏꯃꯥꯟꯅꯕꯁꯤꯡ ꯂꯩꯗꯅ ꯁꯤꯁꯤꯅ ꯁꯥꯃꯤꯟꯅꯩ ꯅꯕ ꯄꯨꯟꯅ ꯂꯥꯟꯃꯤꯟꯅꯕ ꯍꯥꯏꯇꯥꯔꯦ ꯍꯦꯔꯣꯏꯅꯤꯒꯤ ꯇꯥꯏꯞꯅꯤ ꯑꯗꯥꯁꯤꯅ ꯍꯣꯏ ꯅꯤꯅꯤ ꯁꯨꯕ ꯌꯥꯗꯦ ꯑ ꯍꯣꯏ ꯍꯣꯏ ꯕꯤꯗꯥꯟꯁ ꯀꯤ ꯇꯥꯏꯞꯅꯦꯕ ꯃꯣꯏꯒꯤ ꯀꯩꯅꯣ ꯍꯥꯏꯇꯥꯔꯦ ꯀ꯭ꯔꯤꯁꯅꯔꯒ ꯔꯥꯙꯥꯒꯒꯤ ꯅꯨꯡꯁꯤꯅꯕ ꯄꯁꯦ ꯑꯩꯈꯣꯏꯒꯤ ꯀꯩꯅꯣꯅꯦꯕ ꯖꯒꯣꯏꯁꯤꯗ ꯎꯠꯊꯣꯛꯄ ꯍꯥꯏꯇꯥꯔꯦ ꯀ꯭ꯔꯤꯁꯅ ꯒꯥ ꯔꯥꯙ ꯒꯥꯒꯤ ꯅꯨꯡꯁꯤꯅꯕꯒꯤ ꯃꯣꯏꯒꯤ ꯔꯣꯃꯥꯟꯁꯀꯤ ꯀꯩꯅꯣꯁꯦ ꯖꯒꯣꯏꯁꯤꯗ ꯁꯥꯔꯒ ꯃꯑꯣꯡꯁꯨ ꯎꯠꯄ ꯅꯨꯡꯁꯤꯕꯁꯦ
ꯃꯤꯅꯠ ꯀꯌꯥꯃꯨꯛ ꯆꯪꯒꯦ
ꯀꯩ ꯅꯨ ꯃꯤꯅꯤ ꯀꯌꯥꯝ ꯆꯪꯒꯦꯗꯤ ꯖꯒꯣꯏ ꯁꯥꯕ꯭ꯔꯥ
ꯃꯣꯏ ꯖꯒꯣꯏꯗꯣ ꯃꯤꯅꯠ ꯀꯌꯥꯃꯨꯛ ꯑꯣꯏ ꯁꯥꯡꯗꯣꯏꯅꯣꯕ
ꯑꯗꯨꯗꯤ ꯈꯪꯗꯦ ꯌꯥꯝꯗ꯭ꯔꯕꯗ ꯄꯨꯡꯈꯥꯏ ꯑꯃ ꯃꯌꯥ
ꯎꯝ
ꯑꯗꯨꯃꯥꯏꯅ ꯇ ꯑꯣꯏꯔꯝꯗꯧ ꯃꯥꯜꯂꯦ ꯌꯥꯝ ꯀꯨꯏꯅ ꯁꯥꯥꯎꯔꯣꯏꯗꯅ ꯑꯣꯖꯥꯗꯣ ꯎ ꯇꯥꯟꯅꯗ꯭ꯔꯤ ꯇꯥꯟꯅꯕꯗꯤ ꯑꯦ ꯀꯃꯥꯏꯅ ꯇꯧꯕꯅꯣꯗ ꯍꯥꯟꯅ ꯍꯪꯕ ꯑꯩꯅ ꯣꯏ ꯀ꯭ꯔꯤꯁꯅ ꯀ꯭ꯔꯤꯁꯅ ꯆꯃ ꯀꯨꯏꯗ꯭ꯔꯕꯅꯤꯅ ꯍꯧꯖꯤꯛꯇꯒꯤ ꯇꯝꯕ ꯌꯥꯔꯦꯗꯅ
ꯎꯝ ꯔꯙꯥꯁꯦ ꯑꯗꯨꯗꯤ ꯅꯪ ꯑꯣꯏꯔꯣꯗꯅ
ꯑꯣ ꯔꯥꯙꯥꯁꯦ ꯑꯩ ꯑꯣꯏꯔꯣ ꯈꯪꯗꯦꯅꯦ ꯀ꯭ꯔꯤꯁꯅꯁꯤꯅ ꯀꯅꯥ ꯑꯣꯏꯗꯣꯏꯅꯣ
ꯀ꯭ꯔꯤꯁꯅꯔꯣ ꯕ꯭ꯔꯤꯟꯗꯥꯕꯟꯗꯒꯤ ꯋꯥꯔꯨꯔꯁꯦ
ꯑꯣ ꯍꯣꯏ ꯌꯥꯏꯌꯦ ꯇꯦꯅꯥꯃꯟꯗꯩ ꯋꯥꯏꯕ
ꯎꯝ
ꯄꯣꯠꯂꯣꯏꯒ ꯁꯦꯠꯂꯒ ꯀꯣ ꯀꯣꯛꯇꯨꯝꯕꯤꯒ ꯍꯥꯞꯄꯒ ꯑꯦ ꯄꯩꯁꯥꯗꯣ
ꯑꯥ ꯄꯩꯁꯥ ꯀꯌꯥ ꯍꯥꯏꯒꯦ
ꯄꯩꯁꯥꯁꯦ ꯀꯩꯅꯣ ꯇꯧꯋꯦ ꯑꯩꯈꯣꯏ ꯏꯅꯝꯃ ꯍꯣꯏꯒꯤ ꯃꯇꯝꯗꯗꯤꯅꯦ ꯂꯨꯄꯥ ꯂꯤꯁꯤꯡ ꯃꯔꯤꯃꯨꯛ ꯆꯪꯉꯦ ꯍꯥꯏꯌꯦ ꯑꯗꯨꯗꯣ ꯍꯧꯖꯤꯛꯇꯤ ꯈꯪꯗꯦ ꯍꯥꯏꯌꯦ ꯍꯧꯖꯤꯛꯇꯤ ꯐꯣꯇꯣꯒ꯭ꯔꯥꯐꯔ
ꯇꯝꯕ ꯈꯛꯇ ꯑꯣꯏꯗꯣꯏꯔꯥ
ꯍꯣꯏ ꯗ꯭ꯔꯦꯁ ꯋꯥꯏꯕ ꯇꯝꯕꯒꯤ ꯗ꯭ꯔꯦꯁ ꯋꯥꯏꯕ ꯇꯝꯕꯒꯤ ꯑꯣꯏꯗꯣꯏꯕ
ꯃꯤ ꯑꯃꯇꯪꯒꯤꯔꯣ ꯄꯨꯜꯂꯞꯀꯤꯔꯣ ꯏ ꯍꯤꯃꯥꯂꯥ ꯃꯟꯗ꯭ꯔꯣꯗꯨꯗꯤ
ꯑꯦ ꯃꯤ ꯑꯝꯗ ꯄꯣꯠꯂꯣꯏ ꯀꯩꯀꯥ ꯋꯥꯏꯔ ꯑꯩꯈꯣꯏꯅꯣ ꯀꯣꯛꯇꯣꯝꯕꯤ ꯋꯥꯏ ꯀꯣꯏꯅ ꯇꯝꯕꯗꯨꯒ ꯆꯥꯎꯔꯝꯅꯤꯌꯦ ꯑꯩꯈꯣꯏ ꯃꯩꯇꯩꯒꯤꯅ ꯐꯤ ꯐꯅꯦꯛꯇꯨ ꯀꯩꯁꯨ ꯀ ꯇꯧꯗꯦꯅ ꯃꯤꯒꯤꯅ ꯄꯣꯠꯂꯣꯟ ꯃꯆꯥ ꯈꯔ ꯀꯩꯅꯣ ꯇꯧꯕ
ꯄꯣꯠꯂꯣꯏꯁꯦ ꯔꯣꯕꯥꯔꯠ ꯅꯥꯎꯔꯦꯝꯗꯒꯤꯩ ꯋꯥꯔꯨꯔꯁꯤꯔꯣ ꯂꯩ ꯎꯝ ꯇꯥꯁꯅꯨ ꯀꯩꯅꯣ ꯑꯃꯨꯛꯇꯪ ꯀꯩꯅꯣ ꯇꯧꯕꯗꯨꯕꯨ
ꯍꯣꯏ ꯑꯗꯨꯕꯨꯗꯤ
ꯎꯝ ꯅꯨꯡꯁꯥꯅ ꯆꯥꯕꯅꯦ ꯍꯨꯃꯪꯅ ꯁꯧꯕꯅꯦ
ꯅꯨꯡꯁꯥ ꯄꯥꯡ ꯁꯥꯗꯕ ꯃꯥꯜꯜꯂꯤꯀꯣ
ꯅꯨꯡꯁꯥꯁꯦ ꯀꯩꯅꯣ ꯇꯧꯕ ꯑꯣꯝ ꯆꯥꯛ ꯆꯥꯛꯄ ꯑꯣꯏꯗꯣꯏꯅꯦ ꯃꯥꯏꯁꯦ ꯅꯨꯡꯁꯥꯗꯤ ꯁꯥꯔꯒ ꯈꯨꯝꯖꯤꯟꯕꯗꯣ ꯅꯣꯡ ꯃꯥꯡꯁꯤꯟꯕꯗꯣ ꯑꯗꯨꯒꯤ ꯑꯣꯝꯁꯤꯜꯂꯒ ꯑꯣꯝꯃꯒ ꯆꯥꯛꯄ ꯊꯃꯣꯏꯒꯤ ꯂꯀꯥꯅꯨꯡꯗ ꯆꯥꯛꯄ ꯑꯗꯨꯃꯥꯏꯅ
ꯎ ꯅꯨꯡꯁꯥꯥꯁꯦ ꯁꯥꯏꯌꯦꯕ ꯅꯣꯡꯁꯤꯅ ꯈꯨꯝꯖꯤꯟꯈꯔꯦꯕ ꯃꯝꯁꯤꯟꯍꯟꯈ꯭ꯔꯦꯕ ꯑꯗꯨꯒ ꯑꯣꯝꯃꯦꯕ ꯏꯁꯥꯁꯦ ꯀꯩꯗꯧꯔꯝꯃꯤꯅꯣ ꯅꯪꯕꯣ
ꯑꯩ ꯁꯨꯝ ꯃꯤꯡꯁꯦꯜ ꯌꯦꯡꯉꯝꯃꯤꯅꯦ
ꯎꯝ ꯀꯩꯅꯣ ꯇꯧꯕ ꯌꯥꯝ ꯆꯠꯅꯤꯡꯗ꯭ꯔꯣ ꯂꯥꯡꯗ꯭ꯔꯦꯜ ꯊꯤꯟꯕ ꯆꯠꯅꯤꯡꯗ꯭ꯔꯣ ꯍꯧꯖꯤꯛꯀꯥꯟꯗꯤ ꯑꯩꯈꯣꯏ ꯃꯩꯇꯩꯒꯤ ꯎꯝ ꯂꯥꯡꯗ꯭ꯔꯦꯟ ꯊꯤꯟꯕ ꯌꯥꯝ ꯇꯧꯅꯩꯗꯅ
ꯅꯪꯅ ꯍꯦꯛ ꯇꯧꯕꯁꯤꯅ ꯄꯣꯠꯂꯣꯏ ꯈꯔ ꯁꯦꯠꯅꯤꯡ ꯂꯥꯡꯗ꯭ꯔꯦꯟ ꯈꯔ ꯊꯤꯟꯅꯤꯡ ꯗꯨꯂꯣꯠꯇꯤ ꯊꯤꯅꯤꯡꯗ꯭ꯔꯣ
ꯌꯦꯡꯅꯤꯡꯗ꯭ꯔꯣ ꯍꯥꯏꯗꯤ ꯐꯅꯦꯛꯀ ꯁꯦꯠꯂꯒ ꯑ ꯈꯪꯗꯦ ꯀꯖꯦꯟꯗꯒꯤꯒ ꯍꯥꯞꯄꯔꯤ ꯁꯣꯐꯤꯠꯀ ꯂꯤꯠꯂꯒ ꯅꯨꯄꯤꯅ ꯂꯥꯡꯗ꯭ꯔꯦ ꯉꯇꯪ ꯇꯪ ꯇꯧꯔ ꯊꯤꯟꯕꯗ
ꯌꯥꯏꯌꯦ ꯑꯗꯨꯁꯨ ꯊꯤꯟꯕ
ꯎꯝ
ꯑꯩꯗꯤ ꯍꯩꯔꯦ ꯊꯤꯟꯕꯗꯤ ꯎꯝ ꯑꯗꯨ ꯗ꯭ꯔꯦꯁꯇꯨ ꯁꯦꯠꯂꯒ ꯇꯝꯗꯦꯗ ꯃꯇꯣꯝꯗ ꯑꯗꯨꯝ ꯍꯩꯔꯛꯄꯅꯦ ꯑꯩꯗꯤ
ꯑꯣ ꯑꯗꯨꯝ ꯍꯥꯏꯒꯟꯕꯅꯦ ꯅꯪꯗꯤ ꯈꯔ ꯑꯗꯨꯝ
ꯅꯪꯅ ꯍꯥꯏꯕ ꯇꯥꯟꯗ ꯑꯩꯗꯤ ꯊꯤꯟꯕ ꯉꯝꯒꯅꯤ ꯀꯔꯤ ꯇꯥꯟ ꯑꯦ ꯇꯨ ꯖꯦꯠ ꯂꯣꯏꯅ ꯍꯩꯔꯦꯕ ꯑꯩ
ꯑꯣ ꯐꯩꯅꯦ ꯑꯗꯨꯗꯤ ꯈꯨꯠ ꯁꯥ ꯍꯩꯕ ꯀꯩꯅꯣꯝꯃ ꯇꯧꯕꯗ ꯍꯩꯒꯟꯕꯁꯦ ꯌꯥꯝ ꯐꯩꯌꯦ ꯑꯩꯈꯣꯏꯗꯤ ꯍꯩꯒꯟꯗꯤꯌꯦ
ꯍꯩꯅꯤ ꯅꯪꯁꯨ ꯇꯧꯔꯦ ꯅꯪ ꯁꯨꯝ ꯇꯧꯗꯕꯩꯅꯦ ꯑꯗꯨꯝ ꯀꯩꯅꯣꯗꯣ ꯄꯥꯏꯔ ꯃꯌꯥꯝ ꯊꯤꯜꯂꯣ ꯗꯨꯡ ꯗꯨꯡ ꯗꯨꯡ ꯗꯨꯡ ꯍ ꯊꯨꯝ ꯊꯨꯝ ꯀꯣꯠ ꯊꯨꯝ ꯀꯣ ꯊꯨꯝ ꯀꯣꯠ ꯊꯨꯝ ꯀꯥꯏ ꯊꯤꯟꯕ ꯅꯪꯒꯤ ꯇꯦꯗꯤꯕꯤꯌꯔ ꯑꯃ ꯂꯩꯕꯗꯣ
ꯑꯥ
ꯑꯗꯨꯗꯣ ꯑꯩ ꯂꯧꯖꯔꯒꯦ
ꯀꯩꯒꯤ
ꯃꯆꯤꯟꯗꯒ ꯇꯔꯥ ꯐꯥꯕꯗꯣ ꯒꯤꯞ ꯄꯤꯒꯦ ꯇꯧꯕ
ꯀꯅꯥꯗ
ꯑꯥ ꯑꯈꫭꯏ ꯑꯦ ꯒꯤꯐꯁꯦ ꯑꯩꯈꯣꯏ ꯁꯥꯏꯗ ꯕꯤ ꯑꯦꯐꯇ ꯄꯤꯗꯣꯏꯅꯦ ꯑꯩꯗꯤ ꯂꯩꯖꯗꯕꯅꯤꯅ ꯑꯁꯤꯒꯤ ꯄꯤꯟ ꯐꯥꯕꯤꯁꯦ ꯑꯗꯨꯝ ꯄꯤꯒꯦ ꯇꯧꯕ ꯀꯩꯒꯤꯅꯣꯅꯦ ꯃꯜꯂꯁꯨ ꯀꯩꯗꯧꯒꯦ ꯅꯪ ꯉꯔꯥꯡ ꯊꯃꯣꯏꯗ ꯀꯤꯁꯤꯀꯤꯔ ꯁꯨꯈ꯭ꯔꯗꯨꯗꯤ
ꯏꯪ ꯂꯧꯊꯣꯛꯈ꯭ꯔꯦꯗ ꯊꯝꯃꯣꯗꯤ ꯀꯁꯤ ꯀꯤꯗꯦ
ꯎꯝ ꯅꯪ ꯐꯣꯟ ꯀꯣꯕꯔ ꯃꯥ ꯃꯊꯤꯆꯤꯠ ꯄ꯭ꯔꯣꯅꯪ ꯇꯦꯗꯤꯕꯤꯌꯔꯁꯦ ꯋꯥꯞ ꯇꯧꯔ ꯈꯔ ꯇꯩꯊꯣꯛꯄꯤꯌꯨ ꯌꯥꯗ꯭ꯔꯣ
ꯆꯠꯍꯜꯂꯕꯅꯤ ꯑꯗꯨꯝ
ꯐꯔꯦ ꯐꯔꯦ ꯊꯤꯗꯩꯕ ꯇꯥꯔꯦ ꯊꯤꯗꯩꯕꯤꯔꯣ ꯊꯤꯗꯩꯕꯥꯔꫭ
ꯊꯤꯗꯩꯕ
ꯅꯨꯄꯥ ꯑꯣꯏꯔꯦ ꯊꯤꯗꯩꯕꯁꯦ ꯑꯗꯨꯗꯤ ꯃꯄꯨ ꯄꯤꯊꯣꯛꯈ꯭ꯔꯣꯗꯅ ꯍꯣꯔꯦꯟ ꯊꯤꯗꯣ ꯇꯩꯅ ꯇꯩꯅ
ꯂꯩꯖꯔꯁꯅꯣ
ꯎꯝ ꯐꯔꯦ ꯐꯔꯦ ꯑꯁ ꯑꯩꯁꯦ ꯖꯥꯠ ꯖꯥꯠ ꯌꯥꯝ ꯇꯧꯋ‌ꯦꯅꯦ
ꯀꯩꯗꯧꯔꯒ‌ꯦ
ꯑꯩꯒꯤ ꯌꯦꯃꯥꯡꯁꯦ ꯈꯤꯇꯪ ꯀꯦꯜꯂꯕ ꯈꯪꯗꯤꯌ‌ꯦ ꯑꯁꯦꯡꯕꯒꯤ ꯑꯩꯁꯨ ꯃꯤꯡꯁꯦꯜ ꯌꯦꯡ ꯎꯔꯛꯏꯅꯤ ꯀꯔꯤꯅꯣꯝ ꯇꯧꯔꯦ
ꯀꯩ ꯌꯃꯥꯡ ꯀꯦꯜꯂꯤꯗꯨꯕꯣ
ꯈꯪꯗꯦ ꯃꯆꯦꯠ ꯑꯃ
ꯀꯩ ꯌꯥꯃꯥꯡ ꯌꯥꯃꯥꯡ ꯀꯦꯜꯂꯤ ꯍꯥꯏ ꯀꯩꯒꯤꯅꯣ
ꯈꯪꯗꯦ ꯑꯩꯁꯨ ꯃꯆꯦꯠ ꯑꯃꯈꯛ ꯀꯗꯔꯛ ꯀꯗꯔꯛ ꯇꯧꯔ ꯂꯩꯌꯦ
ꯖꯥꯠ ꯖꯥꯠꯅꯤ ꯌꯃꯥꯡ ꯀꯦꯜꯂꯦꯌꯦ ꯇꯥꯍꯩꯗꯕ ꯎꯍꯩꯗꯕ ꯉꯥꯛꯇ
ꯑꯁꯦꯡꯕ
ꯅꯣꯡ ꯃꯔꯥꯡꯁꯤꯐꯛ ꯌꯥ ꯇꯔꯥꯗꯗꯤ ꯌꯥꯗꯦ ꯖꯔꯥ
ꯍꯨꯡ ꯑꯗꯨꯗꯤ ꯄꯨꯂꯞꯅꯠꯇꯤꯌꯦ ꯃꯆꯦꯠ ꯈꯛꯇꯪ ꯃꯃꯤꯡꯒꯤ ꯃꯆꯦꯠ ꯈꯛꯇꯪ ꯋꯥꯅꯤ
ꯎꯝ
ꯅꯪ ꯉꯥꯔꯥꯡ ꯂꯥꯏ ꯍꯔꯥꯎ ꯌꯦꯡ ꯆꯠꯄ꯭ꯔꯣ ꯑꯣ ꯀꯩ ꯂꯝꯒꯤ ꯂꯥꯏ ꯍꯔꯥꯎꯕꯅꯣ
ꯁꯤꯡꯖꯃꯩꯒꯤ ꯎꯝ ꯂꯥꯏꯔꯦꯝꯕꯤꯗꯣ
ꯑꯥ ꯑꯣ ꯅꯨꯡꯉꯥꯏꯕ꯭ꯔꯣ
ꯂꯥꯏꯔꯝ ꯊꯣꯛꯍꯧꯋꯦ ꯌꯦꯡꯉꯛꯇ꯭ꯔꯦ ꯂꯥꯏꯔꯝ ꯊꯣꯛꯄꯗꯣ
ꯀꯥꯏꯏꯗ ꯊꯣꯛꯀꯦ ꯃꯣꯏꯗꯤ ꯂꯥꯏ ꯂꯝ ꯊꯣꯛꯄꯗꯣ
ꯑꯥ ꯃꯄꯥꯜ ꯀꯥꯡꯖꯩꯕꯨꯡꯗ
ꯑꯁ ꯌꯥꯝ ꯆꯥꯎꯅ ꯄꯥꯛꯅ ꯊꯣꯛꯑꯦꯀꯣ
ꯎꯝ ꯂꯥꯏ ꯂꯝ ꯊꯣꯛꯄ ꯍꯦꯛꯇꯥꯍꯧꯗꯅ
ꯊꯣꯛꯄꯗꯣ ꯌꯥꯕ꯭ꯔꯣ ꯃꯅꯨꯡ ꯆꯪꯉꯒ
ꯃꯅꯨꯡ ꯆꯪꯉꯒꯗꯤ ꯌꯦꯡꯉꯛꯇ꯭ꯔꯦ ꯃꯥ ꯂꯝꯕꯤꯗꯩ ꯎꯕ
ꯎꯝ
ꯅꯪꯕꯨ ꯅꯁꯥ ꯅꯨꯡꯉꯥꯏꯇꯦ ꯍꯥꯏꯗꯨꯕꯨ ꯄꯨꯨ ꯀꯃꯥꯏꯅ ꯇꯧꯔꯤꯅꯣ ꯀꯩꯝꯇ ꯆꯥꯕ ꯊꯛꯄ ꯌꯥꯗꯦꯌꯦ
ꯌꯥꯗ꯭ꯔꯦ ꯂꯥꯏꯅꯤꯡꯉꯣ ꯍꯥꯏꯕ ꯃꯥꯜꯂꯦ ꯑꯩꯁꯦ ꯄꯨꯟꯁꯤꯁꯦ ꯄꯨꯟꯁꯤ ꯅꯨꯡꯁꯥꯡꯉꯗꯤ ꯂꯥꯏ ꯅꯤꯡꯉꯣ ꯍꯥꯏꯕ ꯃꯥꯜꯂꯛꯑꯦꯕ ꯁꯨꯝ
ꯎꯝ ꯄꯨꯟꯁꯤꯁꯦ ꯁꯨꯝ ꯁꯥꯡꯉꯗꯤ ꯂꯥꯏ ꯅꯤꯡꯁꯤꯜꯂꯛꯑꯣꯅ
ꯑꯪ ꯄꯨꯟꯁꯤ ꯅꯨꯡꯁꯥꯡꯅꯤꯡꯉꯗꯤ ꯂꯥꯏ ꯅꯤꯡꯉꯒ ꯏꯁꯤꯡ ꯈꯔ ꯊꯛꯑꯒ ꯍꯤꯡꯉꯣ ꯍꯥꯏꯕꯒꯤ ꯃꯑꯣꯡꯗ ꯂꯥꯛꯁꯜꯂꯛꯑꯦꯕ
ꯎꯝ
ꯑꯁ ꯑꯗꯨꯃꯥꯏꯅ ꯇꯧꯔꯗꯤ ꯈꯪꯗꯦ ꯑꯗꯨ ꯃꯤ ꯆꯥꯗ ꯊꯛ ꯇ꯭ꯔꯗꯤ ꯃꯌꯥꯡ ꯀꯪꯉꯦꯌꯦ ꯑꯩꯗꯤ ꯌꯥꯡꯗꯤ ꯁꯨꯡꯀꯪ ꯀꯪꯉꯪꯇꯦ ꯀꯩꯗꯧꯔꯤꯅꯣ ꯈꯪꯗꯦ
ꯎꯝ ꯈꯪꯗꯦꯅꯦ ꯀꯃꯥꯏꯅ ꯇꯧꯖꯥꯠꯅꯣ
ꯎꯝ
ꯈꯪꯗꯦ ꯇꯧꯔꯤꯁꯦ ꯑꯣ ꯐꯔꯦ ꯐꯔꯦ ꯑꯩꯁꯨ ꯊꯝꯅꯕ ꯇꯧꯔꯒꯦ
ꯎꯝ ꯍꯣꯏ ꯍꯣꯏ ꯆꯦ
ꯍꯣꯔꯦꯟ ꯑꯃꯨꯛ ꯀꯩꯅꯣ ꯁꯥꯟꯅ
ꯑꯣ ꯍꯣꯏ ꯍꯣꯏ
ꯎꯝ ꯊꯝꯒꯦ ꯊꯝꯃꯒꯦ